ꯕꯥꯏꯀꯣ
ꯑꯣ ꯇꯥꯏꯌꯦ ꯇꯥꯏꯌꯦ
ꯑꯣ ꯇꯨꯝꯗ꯭ꯔꯤꯕ꯭ꯔꯣ ꯍꯣꯏ ꯆꯥꯛ ꯆꯥꯔꯦ
ꯑꯩꯁꯨ ꯆꯥꯛ ꯆꯕ ꯉꯥꯏꯔꯤꯍꯦ ꯂꯣꯏꯕꯨ ꯉꯥꯏꯔꯤꯕ
ꯑ ꯑ ꯀꯔꯤ ꯑꯦꯟꯁꯥꯡ ꯆꯥꯏ ꯍꯧꯖꯤꯛ
ꯉꯁꯤ ꯁꯧꯒ꯭ꯔꯤꯒ ꯑꯂꯨ ꯐ꯭ꯔꯥꯏꯠ ꯆꯥꯏ
ꯍꯣꯁꯇ‌ꯦꯜꯗ ꯁꯨꯔꯗꯨ ꯕꯤꯕ꯭ꯔꯣꯅ‌ꯦ
ꯍꯣꯏꯅꯦ ꯑꯁ ꯆꯍꯤ ꯑꯃꯒꯤ ꯁꯧꯒ꯭ꯔꯤ ꯑꯦꯟꯁꯥꯡ ꯄꯤꯕꯅꯦ ꯍꯣꯏ
ꯂꯣꯏꯔꯦ ꯂꯣꯏꯔꯦ
ꯑ ꯇꯎꯅꯤ ꯈꯣꯏ ꯑꯩꯈꯣꯏ ꯍꯣꯁꯇꯦꯜꯒꯤ ꯑꯦꯟꯁꯥꯡꯗꯤ
ꯎꯝ ꯇꯧꯍꯤꯍ‌ꯦ
ꯎꯝ ꯅꯪꯗꯤ ꯀꯩ ꯌꯦꯟꯁꯥꯡ ꯆꯥꯕꯔꯣ ꯏꯗꯤꯆꯦ
ꯉꯥ ꯆꯉꯥꯏ ꯌ‌ꯦꯉꯥ
ꯑꯥꯁ ꯌꯥꯝ ꯍꯩꯅꯦ
ꯎꯝ
ꯍꯥꯎꯕꯖꯅꯤꯍꯦ
ꯌꯥꯝ ꯍꯥꯎꯏ ꯍꯦ ꯏꯅꯝꯃꯅ ꯊꯣꯡꯕꯤꯕ ꯃꯗꯨ ꯂꯣꯀꯦꯜꯒꯤꯃꯔꯦ ꯑꯄꯤꯛ ꯑꯄꯤꯛꯄꯖꯥ ꯆꯥꯏ
ꯑꯣ ꯍꯥꯎꯔꯝꯅꯤ ꯑꯗꯨꯒꯤꯗꯣ
ꯌꯥꯝ ꯍꯥꯎꯏ ꯍꯣꯏ
ꯍꯧꯖꯤꯛꯁꯨ ꯆꯥꯕ꯭ꯔꯥ ꯍꯧꯖꯤꯛꯁꯨ ꯆꯥꯕ
ꯎꯝ ꯍꯧꯖꯤꯛꯇꯤ ꯆꯥꯗ꯭ꯔꯦꯗ ꯂꯣꯏꯈ꯭ꯔꯦꯗ ꯎꯝ ꯑꯩꯅ ꯀꯔꯤꯅꯣ ꯑꯗꯨ ꯌꯥꯝꯅ ꯁꯤꯡꯕ ꯑ ꯑꯃꯗꯣ ꯍꯩ ꯑꯃ ꯆꯥꯔꯒ ꯂꯩꯕꯅꯦ ꯑꯆꯥꯔ
ꯑꯣ ꯑꯣ ꯑꯆꯥꯔꯒꯤꯗꯣ ꯑꯣ ꯈꯪꯉꯦ ꯈꯪꯉꯦ
ꯎꯝ ꯑꯗꯨ ꯆꯤꯅꯤꯒ ꯊꯣꯡꯕ ꯑꯆꯥꯔꯗ‌ꫭ
ꯎꯝ ꯈꯪꯉꯦꯅꯦ ꯍꯥꯎꯅꯦꯍꯦ ꯑꯗꯨꯒꯤꯗꯣ ꯑꯩꯁꯨ ꯑꯩꯁꯨ ꯌꯥꯝ ꯃꯤꯁ ꯇꯧꯋꯤꯅꯦ ꯑꯗꯨꯒꯤ ꯑꯆꯥꯔꯒꯤꯗ‌ꫭ
ꯆꯥꯅꯤꯡꯉꯗꯤ ꯂꯥꯛꯀꯣ ꯍꯌꯦꯡ
ꯑꯦ ꯂꯒꯦ ꯂꯒꯦ ꯑꯃꯨꯒ
ꯎꯝ ꯅꯪꯒꯤ ꯄꯤꯒ‌ꯦ ꯎꯝ ꯅꯪ ꯂꯥꯛ ꯀ ꯀꯥꯟꯗ ꯅꯪꯒꯤ ꯍꯣꯁꯇꯦꯜꯒꯤ ꯗꯥꯎ ꯄꯨꯔꯣ ꯂꯥꯛꯑꫭ ꯇꯤꯐꯤꯟꯗ ꯑꯩꯅ ꯁꯤ ꯍꯥꯏ ꯊꯝꯕꯤꯒꯅꯤ
ꯍ‌ꫭꯅꯦ ꯍ‌ꫭꯅꯦ
ꯎꯝ ꯅꯨꯡꯉꯥꯏꯅꯤ ꯅꯨꯡꯉꯥꯏꯔꯦ ꯀꯣ
ꯀꯩꯕꯥ
ꯑꯥꫭꯅꯨꯡꯉꯥꯏꯔꯤꯑꯦ ꯑꯗꯨ ꯂꯥꯏ ꯂꯥꯛꯇꯦꯅꯦ
ꯑꯣ ꯇꯧꯕꯅꯦ ꯑꯗꯨ ꯂꯥꯏꯒꯤꯗꯤ ꯑꯁ ꯂꯥꯏꯒꯤ ꯃꯇꯧ ꯃꯔꯝꯒꯤꯗꯣ ꯑꯥꯁ ꯅꯨꯡꯉꯥꯏꯕꯅꯦ
ꯐꯖꯕꯅ ꯐꯦꯟ ꯃꯅꯥꯛꯇ ꯐꯝꯃꯒ ꯋꯥꯔꯤ ꯁꯥꯒꯦ ꯍꯥꯏꯔꯒ
ꯎꯝ ꯇꯧꯕꯅꯦ ꯂꯥꯏꯈꯤꯗꯤꯀꯣ ꯀꯥꯏ ꯂꯥꯏꯒꯤ ꯃꯔꯝꯒꯤꯅꯤ ꯑꯁ ꯌꯥꯝ ꯍꯩꯕꯅꯦ ꯂꯥꯏꯒ ꯅꯦꯠꯋꯥꯛꯀꯤꯒꯤꯅꯀꯣ
ꯎꯝ ꯋꯥꯏꯐꯥꯏꯁꯨ ꯂꯩꯇꯦ ꯑꯩ ꯅꯦꯠꯋꯥꯛꯇ ꯇꯧꯔꯒ ꯂꯩꯕꯅꯦ ꯅꯪꯒꯤꯗꯃꯛ ꯇꯧꯕꯅꯦ ꯃꯤ ꯑꯇꯣꯞꯄ ꯑꫭꯏꯔꯗꯤ ꯇꯧꯔ‌ꫭꯏ ꯍꯧꯖꯤꯛ
ꯑꯣ ꯃꯥꯅꯦ ꯃꯥꯅꯦ
ꯅꯪꯒꯤꯗꯣ ꯀꯣ ꯎꯝ ꯂꯩꯇꯕ꯭ꯔꯥ
ꯑꯩ ꯑꯩꯁꯨ ꯑꯍꯨꯝ ꯋꯥꯠꯂꯤꯅꯦ
ꯑꯣ ꯑꯣ ꯑꯗꯨ ꯉꯥꯛꯇꯗꯤ
ꯂꯣꯏꯔꯦ ꯑꯩꯁꯨ ꯑꯍꯨꯝ ꯇꯧꯔꯗꯤꯀꯣ
ꯎꯝ
ꯑꯩꯁꯨ ꯇꯧ ꯑꯍꯨꯝ ꯑꯍꯨꯝ ꯈꯛꯇꯅꯦ ꯂꯥꯁ ꯗꯦꯠꯇꯣ ꯑꯗꯨ ꯑꯩꯇꯤꯟ ꯂꯥꯁ ꯗꯦꯠꯇꯣ ꯑꯩꯠꯇꯤꯟ ꯑꯗꯨꯝ ꯍꯥꯏ ꯍꯥ ꯍꯥꯏꯒꯨꯟ ꯇꯧꯏꯅꯦ ꯅꯠꯇ꯭ꯔꯣ
ꯎꯝ ꯑ ꯁꯤꯒꯨꯝꯕ ꯍꯥꯏꯒꯅꯨꯁꯤꯗ ꯅꯪ ꯑꯃꯨꯛꯀ ꯆꯩ ꯆꯥꯒꯅꯤ ꯑꯁ ꯅꯪꯁꯦ ꯏꯁ ꯌꯥꯗ꯭ꯔꯦꯍꯦ
ꯋꯥ ꯐꯖ ꯐꯖꯕ ꯉꯥꯡꯉꯣ ꯍꯥꯏꯔꯒ ꯑꯁꯤꯒꯨꯝꯕ ꯋꯥ ꯑꯃꯨꯛꯀ ꯊꯣꯛꯑꯦꯍꯦ
ꯅꯪꯒꯤꯁꯨ ꯑꯩꯉꯣꯟꯗ ꯁꯦꯝꯕꯤꯗ꯭ꯔꯤꯌꯦ ꯍꯧꯖꯤꯛ ꯐꯥꯎꯅ ꯑꯗꯨꯅꯦ ꯅꯪꯅ ꯅꯪꯅꯅꯦꯍꯦ
ꯎꯝ ꯃꯨꯛꯀ ꯑꯩꯅ ꯍꯥꯏꯅꯦ ꯀꯔꯤ ꯁꯦꯝꯕꯤꯒꯦ ꯍꯥꯏꯕ꯭ꯔꯣ
ꯑꯩ ꯅꯪꯉꯣꯟꯗ ꯀꯔꯤ ꯁꯦꯝꯒꯦ ꯇꯧꯕ꯭ꯔꯣ
ꯑꯩ ꯁꯤꯒꯨꯝꯕ ꯈꯪꯅꯗꯦꯗ
ꯅꯨꯡꯉꯥꯏꯔꯤꯕ꯭ꯔꯣ ꯑꯗꯨ ꯅꯪ ꯅꯪꯒꯤ ꯈꯨꯟꯗ ꯂꯩꯕꯁꯦ
ꯅꯨꯡꯉꯥꯏꯔꯤꯗ
ꯎꯝ ꯅꯨꯄꯥ ꯅꯨꯄꯥꯗꯤ ꯊꯤꯗ꯭ꯔꯤꯕꯣ ꯍꯧꯖꯤꯛꯐꯥꯎ
ꯍꯣꯏ ꯅꯪ ꯊꯤꯕꯤꯒꯦ ꯍꯥꯏꯕ ꯅꯠꯇ꯭ꯔꯣ
ꯎꯝ ꯊꯤꯔꯣꯅꯦ ꯑꯁ ꯃꯇꯝ ꯅꯪ ꯆꯪꯁꯤꯜꯂꯦ ꯀꯩꯅꯣ
ꯅꯨꯄꯥꯗꯤ ꯌꯥꯝꯂ
ꯃꯇꯝꯗꯣ ꯆꯪꯁꯤꯜꯂꯦꯕ ꯅꯪꯒꯤꯗꯣ ꯑꯁ ꯑꯃꯨꯛꯀ ꯑꯁ ꯇꯧꯔꯗꯤ ꯅꯪ ꯕꯦꯔꯥ ꯀꯥꯅꯤꯍꯦ
ꯅꯨꯨꯄꯥ ꯂꯣꯏꯅꯃꯛ ꯌꯥꯏꯗ ꯑꯩꯈꯣꯏꯒꯤꯗꯤ ꯑꯥꯗꯨꯒꯤ
ꯑꯗꯨ ꯑꯗꯨ ꯑꯗꯨ ꯋꯥꯗꯣ ꯍꯥꯏꯅꯨꯗ
ꯂꯩ ꯂꯩꯕꯗ ꯌꯨꯝ ꯄꯥꯔꯒ ꯂꯣꯏꯔꯅꯤꯅꯦ ꯑꯩꯈꯣꯏꯗꯤ
ꯀꯔꯤꯁꯨꯨ ꯀꯥꯏꯗꯦꯅꯦ
ꯃꯥꯅꯦ ꯃꯥꯅꯦ
ꯎꯝ
ꯎꯝ ꯌꯥꯝ ꯅꯨꯡꯉꯥꯏꯕ ꯖꯥꯅꯤꯅꯦ ꯑꯗꯨꯗꯤ
ꯄꯨꯡ ꯀꯌꯥꯗ ꯇꯨꯝꯃꯤꯔ ꯅꯪ
ꯑꯩꯗꯤ ꯄꯨꯡ ꯈꯪꯅꯤꯗ ꯑꯩꯗꯤ ꯄꯨꯡ ꯇꯔꯥ ꯃꯉꯥ ꯇꯔꯥ ꯇꯔꯥ ꯁꯝꯉꯥꯏ ꯇꯨꯝ ꯇꯨꯝ ꯇꯨꯝꯗꯤ ꯇꯨꯝꯃꯦ ꯑꯗꯨꯒ ꯄꯨꯡ ꯑꯅꯤꯗ ꯁꯨ ꯉꯥꯏꯗ ꯍꯧꯒꯠꯀꯅꯤ ꯑꯗꯨꯒ ꯄꯨꯡ ꯃꯉꯥꯗ ꯇꯨꯝꯂꯅꯤ ꯍꯥꯏꯗꯤ ꯁꯤꯐ ꯂꯩꯗ ꯇꯨꯝꯕꯗꯣ
ꯎꯝ
ꯁꯤꯐ ꯁꯤꯐ ꯊꯝꯃꯦꯕ ꯑꯩꯒꯤꯗꯣ ꯑꯂꯥꯝꯒꯤꯗꯣ
ꯅꯪ ꯋꯥꯔꯜ ꯀꯞ ꯌꯦꯡꯕ꯭ꯔꯣ ꯅꯪꯁꯨ
ꯑꯥ ꯌꯦꯡꯉꯦ
ꯑꯥ ꯅꯪꯗꯤ ꯀꯩ ꯀꯩ ꯀꯟꯇ꯭ꯔꯤꯗ ꯁꯞꯄꯣꯔꯠ ꯇꯧꯕ꯭ꯔꯣ ꯑꯗꯨꯗꯤ
ꯂꯣꯏꯅꯃꯛ ꯁꯤ
ꯑꯁ ꯂꯣꯏꯅ ꯃꯪꯗ ꯁꯞꯄꯣꯔꯠ ꯇꯧꯋꯦꯕ
ꯂꯣꯏꯅꯃꯛ ꯁꯤꯈ꯭ꯔꯦ
ꯑꯁ ꯂ‌ꯣꯔꯦ ꯅꯪꯒꯤ ꯗꯥꯎꯒꯤꯖꯨ
ꯑꯩꯒꯤ ꯗꯧꯖ‌ꯦ ꯌꯥꯗꯕꯅꯦ
ꯎꯝ ꯀꯩ ꯀꯟꯇ꯭ꯔꯤꯗ ꯀꯩ ꯀꯟꯇ꯭ꯔꯤꯅꯣ
ꯕꯥꯖꯤꯜꯒ ꯄꯣꯔꯇꯨꯒꯜ
ꯑꯁ ꯌꯥꯎꯗ
ꯕꯤꯗꯤꯌꯣ ꯑꯃ ꯎꯕꯗꯣ ꯄ‌ꯣꯇ ꯔꯣꯅꯥꯜꯗꯣꯅ ꯀ ꯀꯩ ꯍꯥꯏꯕ꯭ꯔꯥ ꯆꯤꯠ ꯆꯨꯠ ꯆꯠ ꯍꯥꯏꯕꯗꯣ
ꯁꯤꯃ ꯏꯉꯣꯟꯅ ꯍꯥꯏꯅꯨ
ꯍ‌ꯦ ꯍ‌ꯦ‌ꯍ‌ꯦ ꯅꯨꯉꯥꯏꯕꯅ‌ꯦꯍꯦ ꯍꯣꯏ ꯑꯁ
ꯑꯁ ꯑꯁꯤꯒꯤ ꯃꯇꯦꯡꯗꯨꯗꯤ ꯑꯩ ꯐꯖꯅ ꯇꯧꯅꯤ
ꯍꯥꯥ
ꯃꯥꯕꯨ ꯋꯥꯊꯤ ꯍꯥꯏꯒꯅꯨꯕ ꯐꯖ ꯐꯖꯕ ꯍꯥꯏꯌꯨꯕ
ꯍ ꯅꯨꯉꯥꯏ ꯑꯁ ꯌꯥꯝ ꯐꯥꯢꯕꯅꯤꯍꯦ ꯔꯣꯅꯥꯜꯗꯣ ꯍꯥꯏꯕꯁꯨ ꯅꯨꯄꯥꯁꯦ ꯑꯁ ꯌꯥꯝ ꯐꯥꯢꯕ ꯅꯨꯄꯥꯅꯤ ꯑ ꯃꯥ ꯏꯁꯤꯡ ꯏꯁꯤꯡ ꯈꯛꯇꯅꯦ ꯍꯥꯏꯕꯅꯦ ꯊꯛꯄꯗꯣ
ꯎꯝ
ꯎ ꯑꯩ ꯑꯩꯒꯤꯗꯤ ꯃꯥꯒꯤ ꯃꯥꯒꯤ ꯐꯦꯟꯗꯤ ꯅꯠ
ꯎꯝ ꯎꯝ
ꯑꯗꯨ ꯀꯟꯅ ꯃꯥꯒꯤ ꯂꯥꯏꯐꯇꯀꯣ ꯑꯗꯨ ꯊꯤꯕ ꯁꯔꯖ ꯗꯤꯞ ꯗꯤꯄꯤ ꯁꯔꯖ ꯇꯧꯕ ꯀꯥꯟꯗ‌ꯗꯤ ꯃꯥꯒꯤ ꯐꯦꯟ ꯅꯠꯇꯦꯕ ꯑꯩꯒꯤꯗꯤ
ꯎꯝ
ꯎꯝ ꯃꯥꯒꯤꯗꯤ ꯍ‌ꯣꯏ ꯏꯁꯤꯡ ꯈꯛꯅꯦ ꯊꯛꯄꯗꯣ ꯑꯗꯨ ꯄ꯭ꯔꯥꯏ ꯑꯗꯨꯗ ꯑꯗꯨ ꯑꯗꯨꯒꯤꯗꯤ ꯊꯗ꯭ꯔꯤ ꯍꯥꯏꯌꯦ ꯑꯗꯨꯗꯤ ꯑꯩ ꯑꯩꯁꯨ ꯑꯦꯄ꯭ꯔꯤꯁꯦꯠ ꯇꯧꯋꯦ ꯑꯗꯨ ꯃꯇꯝꯗꯗꯤ ꯑꯗꯨꯀꯥꯟ ꯎꯝ ꯅꯪꯗꯤ ꯀꯩ ꯀꯩꯩꯅꯣ ꯔꯣꯅꯜꯗꯣꯗ ꯄꯥꯝꯕ ꯄꯥꯝꯕꯗꯣ
ꯍꯥꯏꯅꯤꯡꯗꯦꯗ ꯅꯪꯕꯧ ꯀꯊꯤꯔꯥ ꯍꯥꯏꯒꯅꯤ
ꯀꯩꯁꯨ ꯍꯥꯏꯔꯣꯏꯗ ꯑꯩꯌꯥ
ꯍꯥꯏꯅꯤ ꯅꯪ ꯅꯪꯕꯨ ꯊꯥꯖꯕ ꯉꯝꯗꯦ ꯑꯩ
ꯑꯥꯔꯖꯦꯟꯇꯤꯅꯥꯅꯦ ꯑꯩꯗꯤ ꯃ‌ꯦꯁꯤ ꯃꯦꯁꯤꯒꯤ ꯕꯤꯛ ꯐ‌ꯦꯟꯁꯅꯤꯕ
ꯅꯪ ꯎꯝ ꯑꯩꯗꯤ ꯖꯦꯔꯣ ꯐꯦꯟꯅꯤ
ꯑꯦ ꯑꯦ ꯑꯦ ꯐꯩꯌꯦ ꯐꯩꯌꯦ
ꯃꯥꯁꯨ ꯐꯥꯏꯌ‌ꯦ ꯎꯝ ꯑꯩ ꯃꯥꯒꯤ ꯐꯦꯟ ꯅꯠꯇꯦ ꯖꯦꯔꯣ ꯄꯥꯔꯁꯦꯟ ꯁꯞꯄꯣꯔꯠ ꯇꯧ ꯍꯥꯏꯕꯅꯦ
ꯑꯣ
ꯁꯄꯣꯠ ꯂꯩꯇ‌ꯦꯕ ꯑꯩꯉꯣꯟꯗꯒꯤ
ꯑꯣ ꯑꯥꯔꯖꯦꯟꯇꯤꯅꯥꯗꯔꯣ
ꯇꯧꯗꯦ ꯑꯩꯅ ꯍꯣꯔ
ꯑꯁ ꯇꯧꯋ‌ꯣꯅꯦ ꯃꯥ ꯁꯅꯥꯔꯅꯤ ꯑꯃꯨꯛꯀ
ꯇꯧꯅꯤꯡꯉꯍꯦ ꯁꯤꯒꯨꯝꯕꯗ ꯀꯔꯤ ꯀꯟꯅꯕ ꯂꯩꯌꯦ
ꯍꯣꯏꯅꯦ ꯍꯣꯏꯅꯦ ꯑꯃꯨꯛꯀꯛꯀꯣ ꯑꯁ ꯃꯥ ꯃꯥꯒꯤ ꯐꯦꯟꯁꯤꯡꯗꯤ ꯌꯥꯝ ꯇꯧꯕꯅꯦ ꯍꯦ ꯍꯧꯖꯤ ꯀꯥꯟꯅꯤ
ꯀꯔꯤ ꯀꯔꯤ ꯇꯧꯕ꯭ꯔꯥ
ꯄꯦꯁꯦꯟꯁꯇꯐꯥꯎ ꯄꯩꯁꯥ ꯄꯤꯕ ꯑꯗꯨꯒꯨꯝꯕ ꯀꯣ
ꯑꯗꯨ ꯑꯩꯉꯣꯟꯗꯁꯨ ꯄꯤꯌꯨꯅꯦ
ꯅꯪꯁꯨ ꯎꯔꯝꯅꯤꯀꯣ ꯎꯗꯤ ꯎꯔꯝꯃꯅꯤꯀꯣ ꯅꯪꯗꯤ ꯅꯪꯁꯨ
ꯎ ꯑꯩꯗꯤ ꯑꯁꯤꯒꯨꯝꯕ ꯌꯦꯡꯗꯦꯗ ꯌꯦꯡꯗꯣꯏꯗꯤ ꯀꯃꯥꯏꯅ ꯎꯒꯅꯤ ꯅꯪ ꯍꯥꯏꯕ ꯉꯥꯛꯇ ꯇꯥꯏꯅꯦ
ꯑꯣ
ꯎꯝ ꯑꯩ ꯎꯗꯤꯅꯦꯗꯨꯒꯨꯝꯕ
ꯎꯝ ꯎꯔꯗꯤ ꯐꯩꯌꯦ
ꯎꯝ
ꯑꯝ
ꯉꯁꯤꯗꯤ ꯑꯁ ꯋꯥꯔꯤꯕ ꯐꯖꯅ ꯁꯥꯏꯍꯦ ꯅꯪꯁꯨ ꯁꯥꯔꯝꯒꯅꯤꯀꯣ
ꯑꯣ ꯉꯁꯥꯏ ꯆꯥ ꯁꯥꯏ ꯍꯣꯏ
ꯉꯁꯤꯗꯣ ꯎꯝ ꯀꯔꯤꯅꯣ ꯅꯦꯠꯋꯔꯛ ꯐꯥꯏꯕ ꯀ ꯀꯝꯄꯦꯔ ꯎꯝ ꯉꯔꯤ ꯍꯅꯦ ꯅꯪꯗꯤ ꯑꯁ
ꯉ ꯉꯔꯤ ꯍꯣꯏ ꯉꯁꯤ ꯍꯥꯏꯁꯤꯗ ꯑꯁ ꯅꯪꯁꯨ ꯂꯧꯔꯦ
ꯑ ꯅꯪꯗꯨꯗꯤ ꯉꯥꯔꯤ ꯍꯥꯏꯕ ꯇꯥꯋꯥꯏꯅꯦ
ꯅꯪ ꯐꯖꯅ ꯇꯥꯗꯣꯏ ꯍꯣꯒꯤꯅꯦ ꯑꯗꯨꯅꯦ
ꯎꯝ ꯅꯪ ꯄꯨꯡ ꯀꯌꯥꯗ ꯇꯨꯝꯒꯦꯔꯥ
ꯑꯩꯔꯣ
ꯎꯝ
ꯑꯁ ꯑꯩ ꯊꯕꯛ ꯑꯃ ꯇꯧꯒꯦꯅ ꯈꯟꯕꯅꯦ ꯑꯗꯨ ꯇꯨꯝ ꯑꯗꯨꯒ ꯇꯨꯝꯔꯅꯤ
ꯀꯔꯤ ꯊꯕꯛꯅꯣ
ꯍꯥꯏꯁ ꯑꯩꯈꯣꯏ ꯑꯩꯈꯣꯏꯗꯤ ꯀꯩꯅꯦ ꯑꯩꯈꯣꯏꯗꯤ ꯏꯁꯇꯨꯗꯦꯟꯅꯕ ꯑꯩꯈꯣꯏꯒꯤ ꯑꯗꯨꯒꯤ ꯊꯕꯛꯅꯤꯗꯣ
ꯎꯝ ꯂꯩꯔꯤꯛꯄꯒꯦ ꯇꯧꯕ꯭ꯔꯥ
ꯊꯕꯛ ꯍꯥꯏꯕ ꯇꯥꯔꯦꯀꯣ ꯑꯗꯨ ꯑꯗꯨꯒꯤꯗꯣ ꯈꯥꯟꯗꯤ ꯈꯥꯛꯄ ꯈꯥꯛꯇꯅꯤꯗ ꯄꯥꯒꯦꯅ ꯈꯟ ꯈꯟ ꯑꯃꯨꯛꯀ ꯇꯧꯅꯤ
ꯅꯪ ꯄꯥꯒꯦ ꯍꯥꯏꯗꯤ ꯄꯥꯎꯑꯣꯗ ꯅꯪ ꯄꯥꯔꯣꯏ ꯍꯥꯏꯔꯗꯤ ꯑꯃꯨꯛꯀ ꯀꯣꯜ ꯇꯧꯔꯛꯅꯤꯕ ꯅꯆꯦ
ꯎꯝ ꯑꯃꯨꯛꯀ ꯌꯦꯡꯉꯒꯦ ꯍꯣꯏ
ꯆꯄ ꯍꯌꯦꯡꯒꯨꯝꯕ ꯂꯧꯒ
ꯇꯧꯔꯁꯦ ꯍꯣꯏ
ꯃꯁꯤꯗꯤ ꯊꯦꯡꯁꯨ ꯊꯦꯡꯈ꯭ꯔꯦ
ꯎꯝ ꯊꯦꯡꯉꯦ
ꯇꯨꯝ ꯅꯤꯡꯈ꯭ꯔꯦ ꯑꯩꯈꯣꯏꯁꯨ
ꯎꯝ ꯐꯖꯅ ꯇꯨꯝꯃꯣ ꯌꯥꯝ ꯋꯥꯔꯅꯤꯗ ꯅꯪꯁꯨ ꯉꯁꯤ ꯋꯥꯔꯝꯅꯤꯕ ꯉꯁꯤ ꯅꯪ ꯌꯥꯝ ꯇꯧꯕꯏꯀꯣ
ꯋꯥꯔꯦ ꯑꯩꯁꯨ ꯑꯁ ꯉꯁꯤ ꯃꯤ ꯀꯅꯥ ꯀꯅꯥ ꯅꯪꯒꯨꯝꯕ ꯉꯥꯛꯇ ꯊꯦꯡꯅꯕꯒꯤ
ꯑꯁ ꯑꯩ ꯑꯩꯅ ꯌꯥꯝ ꯍꯟꯕ ꯃꯥꯜꯂꯦꯅꯦ ꯑꯩꯅ
ꯅꯪꯒꯨꯝꯕ ꯉꯥꯛꯇ ꯊꯦꯡꯅꯕꯒꯤ ꯋꯥꯔꯦ ꯑꯩꯈꯣꯏꯁꯨ
ꯑꯩꯅ ꯐꯥꯔꯦ ꯑꯩꯅ ꯌꯥꯝ ꯐꯥꯕꯕꯨ ꯃꯥꯜꯂꯦꯕ
ꯎꯝ ꯐꯕ ꯃꯥꯟꯗꯗꯤ ꯃꯥꯟꯗꯧ ꯑꯩꯗꯤ ꯈꯪꯗ꯭ꯔꯦ ꯁꯤꯒꯨꯝꯕ
ꯑ ꯑ
ꯐꯖꯅ ꯄꯥꯎꯀꯣ ꯍꯌꯦꯡ ꯑꯃꯨꯛꯀ ꯀꯣꯜ ꯇꯧꯔꯛꯎꯀꯣ ꯑꯩꯉꯣꯟꯗ
ꯎꯝ ꯎꯝ ꯑꯩ ꯇꯧꯔꯛꯀꯦ ꯍꯣꯏ
ꯎꯝ ꯁꯣꯏꯒꯅꯨ ꯀꯣ
ꯍꯣꯏ ꯍꯣꯏ ꯁꯣꯏꯔꯔꯣꯏ
ꯑꯗꯨꯗꯤ ꯍꯥꯏ ꯍꯥꯏꯅꯤꯡꯉꯥꯏꯁꯨ ꯂꯩꯇꯦꯀꯣ ꯍꯧꯖꯤꯛꯇꯤ
ꯍꯥꯏꯅꯤꯡꯉꯥꯏ ꯂꯩꯇꯦ ꯍꯣꯏ ꯐꯖꯅ ꯇꯨꯝꯃꯣ ꯃꯪ ꯐꯥꯥꯁꯦ ꯑ‌ ꯑ ꯃꯪ ꯐꯥꯥꯁꯦ ꯍꯣꯏ ꯍꯣꯏ
ꯑꯣꯀꯦ ꯑꯣꯛ ꯑꯣꯀꯦ ꯐꯥꯗ꯭ꯔꯤꯕꯣ ꯃꯪ ꯃꯪ ꯐꯥꯗ꯭ꯔꯤꯕꯣ ꯑꯁ ꯂꯣꯏꯔꯦ ꯅꯪ ꯅꯪ ꯃꯪ ꯐꯥꯗ꯭ꯔꯤ
ꯐꯧ ꯐꯧ